ꯇꯥꯕ꯭ꯔꯣ
ꯇꯥꯏ ꯆꯥꯛ ꯆꯕ ꯂꯣꯏꯔꯒ ꯋꯥꯛꯀꯤꯡ ꯆꯠꯂꯤꯌꯦ ꯅꯨꯄꯤ ꯃꯆꯥ
ꯑꯣ
ꯅꯪꯗꯤ ꯑꯩꯔꯣ
ꯎꯝ
ꯉꯥꯁꯤꯁꯦ ꯌꯦꯟ ꯑꯃ ꯊꯣꯡꯉꯦ ꯑꯗꯨꯒꯗꯩ ꯀꯥꯡꯁꯣꯏ ꯑꯃ ꯊꯣꯡꯉꯤ ꯑꯗꯩꯒ ꯑꯃꯠꯇꯄꯒ ꯆꯥꯔꯦ ꯏꯕꯦꯝꯃ ꯅꯪꯗꯤ
ꯍꯥꯎꯕ ꯉꯥꯛꯇꯥ ꯆꯥꯏꯅꯦ ꯑꯩ ꯆꯥꯗꯔꯤꯌꯦ
ꯊꯦꯡꯅꯦ ꯍꯨꯖꯤꯛ ꯐꯎ ꯆꯥꯛ ꯆꯗꯔꯤ
ꯍꯣꯏ ꯊꯦꯡꯈ꯭ꯔꯦ ꯆꯥꯅꯤꯡꯗꯕꯒꯤ
ꯀꯔꯤ ꯍꯤꯟꯖꯥꯡ ꯊꯣꯡꯉꯤꯅꯣ ꯍꯤꯟꯖꯥꯡ ꯍꯥꯎꯗꯄꯒꯤꯔ
ꯑꯥ ꯀꯩꯅꯣ ꯗꯥꯜ ꯊꯣꯡꯉꯦ
ꯑꯥ ꯑꯗꯨꯒꯤꯕ ꯆꯥꯛ ꯆꯥꯅꯤꯡꯗꯕꯗꯣ ꯈꯪꯉꯦꯕ
ꯅꯊꯟ ꯆꯠꯄ ꯅꯨꯡꯉꯥꯏꯕ꯭ꯔꯅꯦ
ꯍꯥ
ꯅꯊꯟꯇ ꯆꯠꯄ ꯅꯨꯡꯉꯥꯏꯕ꯭ꯔꯥ
ꯑꯩ ꯏꯃꯥꯟꯕ ꯑꯃꯒꯅꯦ ꯃꯤ ꯑꯅꯤꯅꯦ
ꯑꯣ
ꯅꯪꯗꯤ ꯀꯩꯗꯧꯔꯝꯃꯤꯅꯣ ꯍꯧꯖꯤꯛꯇꯤ
ꯗꯨꯝ ꯐꯝꯃꯒ ꯂꯩꯔꯤꯗ
ꯀꯩꯅꯣ ꯅꯣꯏꯁꯦ ꯃꯤ ꯃꯤꯌꯥꯝ ꯂꯩꯕ ꯃꯥꯜꯂꯦꯀꯣ
ꯎꯝꯍꯨꯝ ꯌꯥꯝꯗꯦ
ꯃꯤ ꯃꯈꯣꯟ ꯇꯥꯏꯗꯨꯗꯤ ꯕꯦꯛꯒ꯭ꯔꯥꯎꯟ ꯃꯈꯣꯟ
ꯇꯥꯕ꯭ꯔ ꯎꯝ ꯍꯣꯏ ꯔꯨꯝꯗꯗꯤ ꯌꯥꯝꯗꯤ ꯂꯩ ꯂꯩꯇꯦ ꯗꯨꯝ ꯄꯥꯟꯗꯗꯤ ꯃꯤ ꯂꯩꯕ
ꯍꯟꯗꯛꯗꯤ ꯀꯃꯥꯏ ꯀꯃꯥꯏ
ꯍꯥ
ꯍꯟꯗꯛꯁꯦ ꯀꯃꯥꯏ ꯀꯃꯥꯏ ꯇꯧꯔꯤꯒꯦ ꯍꯥꯏꯕ
ꯀꯩꯁꯨ ꯇꯧꯗꯦ ꯁ꯭ꯀꯨꯜ ꯀꯥꯔꯒ ꯂꯩꯔꯤ
ꯑꯣꯈꯇꯔꯣ
ꯍꯥ
ꯆꯥꯕꯒ ꯇꯨꯝꯃꯒ ꯊꯛꯄꯒ ꯁꯤꯈꯇꯔꯣ ꯇꯧꯏꯁꯦ ꯅꯪꯁꯦ
ꯊꯕꯛ ꯇꯧꯗꯔꯣ ꯅꯪꯗꯤ
ꯅꯦꯋꯥꯛꯁꯤ ꯅꯨꯡꯉꯥꯏꯇꯕ ꯃꯥꯜꯂꯦꯀꯣ
ꯅꯨꯉꯥꯏꯗ ꯅꯦꯋꯥꯛꯇꯤ
ꯇꯥꯕ꯭ꯔꯣ
ꯇꯥꯕ꯭ꯔꯣ
ꯇꯥꯏꯌꯦ ꯇꯥꯏꯌꯦ
ꯆꯥꯕꯒ ꯇꯨꯝꯕꯒ ꯊꯛꯄꯒ ꯑꯁꯤ ꯈꯠꯇꯪ ꯉꯥꯏꯔꯕꯣꯛ ꯍꯥꯏꯕ
ꯑꯁꯤ ꯈꯠꯇꯪ ꯉꯥꯏꯔꯦ
ꯑꯁ ꯅꯪ ꯃꯇ ꯉꯥꯏꯔꯦꯅꯦ ꯅꯨꯡꯉꯥꯏꯕꯁꯦ
ꯅꯨꯡꯉꯥꯏꯕꯔ
ꯆꯥꯛ ꯍꯦꯟꯖꯥꯡꯗꯤ ꯊꯣꯡꯕ ꯍꯩꯕ꯭ꯔꯣ
ꯍꯨꯝ
ꯆꯥꯛ ꯍꯦꯟꯖꯥꯡꯅꯦ ꯆꯥꯛ ꯍꯦꯟꯖꯥꯡ ꯊꯣꯡꯕ ꯍꯩꯕ꯭ꯔꯣ ꯍꯥꯏꯕ
ꯑꯁ ꯍꯩꯇ꯭ꯔꯗꯤ
ꯑꯦ ꯍꯩꯇꯗꯤ ꯀꯥꯏꯅ ꯅꯪꯅꯥ ꯊꯣꯡꯕ ꯆꯥꯛ ꯍꯦꯟꯖꯥꯡꯕꯨ ꯍꯥꯎꯕꯨ ꯍꯥꯎꯕ꯭ꯔꯣ
ꯑꯩꯅ ꯊꯣꯡꯕ ꯍꯥꯎꯇꯗꯤ ꯀꯅꯥꯅ ꯊꯣꯡꯕ ꯍꯥꯎꯒꯅꯤ
ꯎꯝ ꯍꯥꯎꯔꯝꯒꯅꯤ
ꯅꯪꯗꯤ ꯀꯥꯕ ꯂꯣꯏꯔꯕꯣ
ꯎꯝ ꯀꯩꯕ
ꯍꯨꯝ
ꯀꯩꯅꯣ ꯃꯔꯨꯝ ꯃꯔꯨꯝ ꯁꯨꯔꯤꯗꯨꯗꯤ
ꯇꯧꯗꯦꯍꯦ꯫
ꯍꯥ
ꯅꯪꯀꯣ
ꯎꯝ
ꯂꯩꯔꯤꯛ ꯇꯝꯕ ꯂꯣꯏꯔꯕꯣ ꯍꯥꯏꯕ
ꯂꯣꯏꯔꯦ ꯂꯣꯏꯔꯦ ꯅꯪꯗꯤ
ꯍꯧꯗꯔꯤ
ꯐꯤ
ꯃꯥꯅꯦꯍꯦ
ꯃꯤ ꯀꯌꯥ ꯂꯩꯔꯤꯅꯣ ꯅꯣꯏ ꯃꯤ
ꯑꯅꯤ ꯂꯩꯕ
ꯀꯥꯅꯥ ꯀꯥꯅꯥ ꯅꯪ ꯅꯪꯅꯦ
ꯎꯝ
ꯂꯣꯏꯔꯦ ꯅꯪ ꯕ‌ꯦꯛꯒ꯭ꯔꯥꯎ ꯃꯈꯣꯟꯗꯨꯗ
ꯑꯩꯅꯦ ꯕ꯭ꯔꯗꯔꯅꯦ
ꯑꯇꯣꯞꯄꯗꯤ ꯑꯇꯣꯞꯄꯁꯤꯡꯗꯤ ꯇꯥꯗꯕ꯭ꯔꯣ
ꯇꯥꯏꯌꯦ ꯇꯥꯏꯌꯦ
ꯀꯩꯅꯣ ꯃꯤꯅ ꯋꯥ ꯉꯥꯡꯉ ꯐ ꯈꯨꯝꯗꯤꯌꯦ
ꯇꯥꯗꯦ ꯅꯪ ꯇꯥꯕ꯭ꯔꯣ ꯍꯥꯏꯕ ꯀꯥꯟꯗ ꯑꯗꯨꯗ ꯇꯥꯕꯅꯦ
ꯑꯁ ꯍꯥꯏꯌꯨ
ꯅꯪꯒ ꯅꯦꯠꯋꯛꯁꯦ ꯈꯤꯇꯪ ꯅꯨꯡꯉꯥꯏꯇꯦ
ꯅꯨꯉꯥꯏꯗ ꯅꯪꯅ ꯇꯥꯗꯕꯒꯤꯅꯤ
ꯏꯁ
ꯇꯥꯕ꯭ꯔꯣ
ꯎꯝ ꯎꯝ ꯇꯥꯏ
ꯥ ꯋꯥꯁꯨ ꯉꯥꯡꯗ꯭ꯔꯒ ꯇꯥꯕ꯭ꯔꯣ ꯇꯥꯕꯣ ꯉꯥꯛꯇ
ꯑꯁ ꯅꯪꯁꯨ ꯉꯥꯡꯗ꯭ꯔꯒ
ꯏ ꯑꯩꯅ ꯑꯃꯨꯛ ꯉꯥꯡꯉꯤ ꯅꯪꯅ ꯈꯨꯝꯁꯨ ꯈꯨꯝꯗꯅ
ꯇꯥꯗꯦ
ꯀꯩꯒꯤꯅꯣ ꯑꯩꯗꯤ ꯅꯪꯒꯤ ꯈꯪꯗ꯭ꯔꯦ ꯑꯗꯨ ꯌꯧꯔꯗꯤ ꯌꯥꯝ ꯐꯩꯅ ꯅꯦꯠꯋꯥꯛꯗꯤ
ꯑꯣꯏꯔꯝꯅꯦ
ꯅꯦꯠꯋꯛꯗꯤ ꯐꯨꯜ ꯁ꯭꯭ꯄꯤꯠꯅꯤꯍꯦ
ꯍꯥꯥ
ꯅꯦꯠ ꯅꯦꯠꯋꯛꯗꯤꯀꯣ ꯐꯨꯜ ꯁ꯭꯭ꯄꯤꯠꯅꯤꯕ
ꯐꯠꯇꯦꯗꯥ
ꯀꯩ ꯊꯕꯛ ꯇꯧꯕ꯭ꯔꯣ ꯃꯔꯨꯝ ꯃꯔꯨꯝ ꯁꯨꯔꯗꯨꯗꯤ
ꯍꯨꯝ
ꯍꯥꯥ
ꯇꯥꯗꯦ ꯇꯥꯗꯦ ꯇꯥꯗꯦ
ꯂꯣꯏꯔꯦꯍꯦ
ꯇꯥꯕ꯭ꯔꯣ
ꯅꯨꯄꯥ ꯑ ꯉꯥꯡ ꯑꯃꯗꯤꯗꯤ ꯈꯨꯝꯗ꯭ꯔꯒ ꯅꯣꯛꯄꯨ ꯅꯣꯛꯏꯅꯦ ꯅꯪꯗꯤ
ꯈꯨꯝꯃꯤ ꯈꯨꯝꯃꯤꯁꯤꯗꯤ ꯅꯪ ꯇꯥꯗ꯭ꯔꯒ
ꯈꯨꯝꯃꯤꯗꯤ ꯍꯥꯏ ꯃꯤꯅꯥ ꯉꯥꯡꯕꯗꯤ ꯈꯨꯝꯗ꯭ꯔꯒ
ꯏꯁꯁ ꯇꯥꯗꯦ ꯑꯗꯨꯗꯤ ꯅꯪ ꯅꯪ ꯑꯩꯅ ꯇꯥꯕꯗꯤꯀꯣ ꯅꯪꯅ ꯇꯥꯕ꯭ꯔꯣ ꯍꯥꯏꯕ ꯀꯥꯟꯗ ꯑꯗꯨꯈꯛ ꯇꯥꯏ
ꯑꯁ ꯕꯦꯔꯥ ꯅꯪꯁꯤꯁꯨ
ꯑꯩꯩꯅ ꯅꯠꯇꯦ ꯅꯪꯅꯅꯦ
ꯀꯤꯑꯦ
ꯑꯩꯉꯣꯟꯗ ꯑꯃꯨꯛꯀ ꯍꯥꯏꯖꯤꯜꯂꯦ
ꯑꯃꯥꯏꯅ
ꯑꯩ ꯃꯉꯣꯟꯗ ꯑꯃꯨꯀ ꯍꯥꯏꯔꯛꯏꯅꯦ
ꯆꯥꯛ ꯆꯥꯔꯣꯏ ꯑꯣꯏꯗ꯭ꯔꯣ
ꯆꯥꯛ ꯆꯥꯗꯣꯏꯅꯤ ꯆꯥꯗꯔꯗꯤ
ꯊꯦꯡꯉꯦ ꯊꯦꯡꯉꯦ ꯆꯥꯛ ꯆꯥꯔꯣ ꯄꯨꯡ ꯕꯔꯣ ꯇꯥꯔꯦꯅꯦ
ꯄꯥ
ꯎꯠ
ꯑꯦ ꯈꯣꯈꯣ ꯈꯣꯈꯣ ꯑꯣ
ꯂꯣꯏꯔꯦ ꯅꯪꯒꯤ ꯕꯤꯒ꯭ꯔꯝ ꯃꯈꯣꯟꯗꯨꯗꯤ
ꯁꯣꯔꯤ ꯁꯣꯔꯤ
ꯇꯥꯏ ꯇꯧꯅꯨꯒꯣ ꯇꯨꯃꯥꯏ ꯇꯧꯅꯨꯒꯣ
ꯅꯣꯏ ꯅꯤꯆꯤꯟ ꯅꯥ ꯅꯥꯅꯎ ꯀꯌꯥꯁꯨꯒꯦ
ꯃꯇꯣꯝꯇ ꯂꯩꯔꯒ ꯀꯩꯅꯣ ꯇꯧ ꯃꯤ ꯃꯥꯡꯗ ꯇꯧꯒꯅꯨ
ꯍꯣꯏ
ꯍꯣꯏ ꯍꯥꯏꯔꯒ ꯑꯃꯨꯛꯀ ꯇꯧꯔꯒ ꯁꯤꯁ
ꯇꯧꯔꯔꯣꯏ ꯇꯧꯔꯔꯣꯏ
ꯑꯩ ꯅꯪ ꯈꯪꯕꯖꯥꯠꯅꯤꯀꯣ
ꯀꯃꯥꯏꯅ
ꯀꯃꯥꯏꯕꯧ ꯑꯗꯨꯝ ꯈꯪꯕꯅꯤꯗ ꯗ ꯁꯤꯁ ꯅꯣꯛꯀ ꯅꯣꯛꯢꯅꯦ
ꯍꯨꯝ ꯅꯣꯛ ꯅꯤꯡꯕ
ꯑꯣ ꯃꯁꯤ ꯄꯤꯇ꯭ꯔꯨꯁꯤꯗꯤ
ꯏꯁꯁ ꯑꯩ ꯎꯕꯗꯣ ꯄꯤꯗ꯭ꯔꯨ ꯀꯥꯏꯅ ꯏꯁꯥꯏꯗꯣ ꯏꯀꯥꯏꯗ꯭ꯔꯣ ꯑꯩꯉꯣꯟꯗ ꯄꯤꯠꯇ꯭ꯔꯨ ꯀꯧꯔꯤꯅꯣ
ꯆꯜꯂꯣ ꯍꯦ ꯍꯒꯥꯝ ꯃꯔꯨ ꯒꯨꯝ ꯀꯨꯝꯅ
ꯍꯦꯟ ꯃꯟꯗ꯭ꯔꯣ ꯑꯁꯤꯗꯤ ꯅꯪ
ꯆꯨꯝꯕꯨ ꯆꯨꯝꯗ꯭ꯔꯣ
ꯅꯪꯗꯤ
ꯑꯩꯁꯨ ꯇꯨꯝ ꯇꯤꯛꯒꯤꯗ
ꯄꯤꯛ ꯀꯤꯌꯝꯅꯤ ꯍꯣꯏ ꯀꯌꯥꯃꯨꯛ ꯄꯤꯛꯀꯦ
ꯈꯪꯗꯦ ꯀꯌꯥꯃꯨꯛ ꯄꯤꯛꯕꯖꯥꯠꯅꯣ ꯑꯩꯁꯨ ꯑꯗꯨꯕꯨꯗꯤ
ꯌꯥꯔꯣꯏ ꯈꯪꯗꯕ ꯍꯥꯏꯌꯣ
ꯅꯪꯒ ꯆꯞ ꯃꯅꯩ ꯏꯕꯦꯝꯃ
ꯑꯩꯒ ꯆꯠꯃꯤꯟꯅꯩ ꯍꯥꯏꯕ
ꯑꯥ
ꯃꯅꯦꯗꯦ ꯅꯪꯅ ꯈꯤꯇꯪ ꯄꯤꯛꯑꯦ ꯑꯩꯅ ꯈꯤꯇꯪ ꯆꯥꯎꯋꯦ
ꯀꯩꯅꯣ ꯇꯦꯡꯀꯣꯠ ꯃꯈꯣꯟ ꯇꯥꯛꯏꯌꯦꯀꯣ
ꯆꯥꯛ ꯆꯥꯒꯦ ꯇꯧꯕꯅꯤꯅ
ꯅꯪ ꯁꯤꯗꯤ ꯂꯣꯏꯔꯦꯍꯦ ꯑꯗꯨꯒꯨꯝꯕ ꯃꯈꯣꯟꯗꯣ ꯇꯥꯍꯟꯒꯅꯨ ꯍꯥꯏꯔꯒ ꯑꯗꯨꯝ ꯇꯥꯍꯜꯂꯛꯏꯅꯦ
ꯐꯔꯅꯦ ꯐꯔꯅꯦ ꯑꯗꯨꯗꯤ
ꯂꯥꯛꯑꯁꯨꯅꯦ ꯅꯪꯒꯤꯗꯣ ꯕꯤ ꯕꯤꯔꯥ ꯑꯃꯨꯛ ꯂꯥꯛꯅꯤꯀꯣ ꯅꯪ ꯗꯨꯃꯥꯏ ꯇꯧꯕꯗꯤ ꯅꯣꯛꯀꯅꯨ ꯑꯁꯤ ꯅꯨꯄꯤꯁꯦ ꯌꯥꯝ ꯅꯣꯛꯀꯜꯂꯤꯅꯦ ꯃꯁꯛꯁꯤꯒ
ꯕꯦꯔꯥꯅꯤꯍꯦ ꯅꯪꯁꯨ ꯀꯤꯕꯨ ꯀꯤꯌꯦ
ꯀꯤꯒꯗꯝꯅꯦ ꯀꯩꯅꯣ ꯅꯨꯄꯤ ꯑꯃ ꯅꯨꯄꯥ ꯀꯤꯗꯔꯗꯤ ꯀꯅꯥ ꯅꯨꯄꯤ
ꯀꯤꯌꯦ ꯀꯤꯌꯦ ꯑꯩꯗꯤ ꯀꯤꯌꯦ ꯅꯪꯉꯣꯟꯗ ꯀꯤꯔꯗꯤ ꯀꯅꯥꯗ ꯀꯤꯒꯅꯤ